ꯇꯥꯏꯌꯦ ꯎꯝ ꯅ ꯍꯧꯁꯤꯀ ꯀꯗꯥꯗ ꯂꯩꯒꯦ ꯀꯗꯥꯗ ꯂꯩꯒꯦ ꯍꯧ ꯈ
ꯑꯩꯒꯤ ꯔꯨꯝꯗ ꯔꯨꯝ ꯃꯅꯨꯡꯗ ꯂꯩꯌꯦ
ꯑꯗ ꯌꯥꯝ ꯐꯉꯦ ꯆꯂ ꯀꯔꯣꯗ ꯂꯩꯦ ꯀꯔꯤ ꯏꯔꯕ
ꯉꯁꯤ ꯀꯔꯤ ꯍꯤꯟꯖꯥꯡ ꯆꯥꯏꯒꯦ ꯅꯈꯣꯏ
ꯀꯝꯗ ꯇꯧꯗꯦꯗ ꯑꯗꯨꯝ ꯌꯨꯝꯗ ꯂꯩꯔꯒ ꯑꯗꯨꯝ ꯂꯩꯕ ꯈꯛꯇꯅꯤ
ꯑꯗꯨ ꯅꯪ ꯀꯔꯤ ꯑ ꯀꯔꯤ ꯃꯆꯨ ꯄꯥꯝ ꯄꯝꯃꯦ
ꯑꯩꯔꯣ ꯍ꯭ꯋꯥꯏꯠ ꯀꯂꯔ ꯄꯥꯝꯃꯦ ꯑꯗꯨ ꯑꯣꯏꯔꯒ ꯌꯦꯂꯣ ꯈꯔ ꯆꯠꯅꯕ ꯀꯩꯅꯣꯃ ꯀ꯭ꯔꯤꯝ ꯀꯂꯔ ꯂꯩꯅ
ꯍꯣꯏ
ꯄꯥꯝꯃꯦ
ꯑꯣ ꯑꯗꯨ ꯑꯩꯅ ꯁꯨꯁ ꯅ ꯕꯨ ꯕꯥꯏ ꯇꯣꯕꯤꯒꯦꯀꯣ ꯒꯤꯐꯇ ꯑꯃ
ꯑꯝꯇꯪꯒ ꯄꯨꯔꯛꯑꯣ
ꯍꯣꯏ ꯑꯗꯨꯗꯤ ꯅꯪ ꯀꯔꯤ ꯁꯨ ꯁꯨꯁ ꯁꯨꯁꯇꯗꯒꯤ ꯀꯔꯤ ꯃꯆꯨ ꯄꯥꯝꯃꯤ
ꯁꯨꯁꯇꯤ ꯍꯋꯥꯏꯠ ꯀꯂꯔ ꯄꯥꯝꯃꯤ
ꯑꯗꯨ ꯍꯤꯜ ꯄꯝꯃ ꯄꯥꯝꯕ꯭ꯔꯣ
ꯁꯝꯕꯥ ꯎꯝ ꯁꯝꯕꯥ ꯄꯝꯃꯤ ꯑꯩꯗꯣ ꯍꯧꯖꯤꯛ
ꯍꯣꯏ ꯁꯝꯕꯥꯁꯨ ꯑ ꯀꯂꯔ ꯂꯩꯌꯦꯀꯣ ꯑꯗꯣ ꯍꯋꯥꯏꯠ ꯍꯋꯥꯏꯇꯗꯤ ꯌꯥꯗꯦ
ꯇꯣ ꯃꯌꯥꯏꯗ ꯕ꯭ꯂꯦꯛ ꯀꯂꯔ ꯆꯠꯄꯗꯣ ꯑꯃꯨꯕ ꯆꯠꯄꯗꯣ ꯄꯥꯝꯃꯦ ꯍꯣꯏ ꯄꯤꯡ ꯀꯂꯔ ꯕꯦꯕꯤ ꯄꯤꯡꯁꯨ ꯐꯖꯩꯌꯦ ꯑꯩꯒꯤꯗꯤ
ꯍꯣꯏ ꯅꯪꯒꯤ ꯁꯨ ꯅꯦꯝꯕꯔ ꯀꯌꯦ
ꯑꯩꯒꯤꯗ ꯅꯝꯕꯝ ꯐꯣꯔ
ꯅꯝꯕꯔ ꯐꯣꯔ ꯑꯗꯨ ꯑꯣ ꯑꯣ ꯌꯥꯔꯦ ꯌꯥꯔꯦ ꯑꯗꯨꯗꯤ ꯌꯥꯏ ꯅꯝꯕꯨ
ꯍꯣꯏ ꯄꯨꯕꯤꯔꯛꯑꯣꯀꯣ ꯏꯗꯤ ꯉꯥꯏꯔꯝꯗꯣꯏꯅꯤ ꯍꯣꯏ
ꯑꯗꯣ
ꯑꯥ ꯒꯔꯜꯁ ꯆꯦꯛ ꯐ꯭ꯔꯦꯟꯁꯤꯞ ꯗꯦꯒꯤ ꯒꯤꯐ ꯇꯧꯕꯤꯒꯦ ꯀ꯫
ꯍꯣꯏ ꯁꯤꯗꯩꯩꯒꯤꯗꯤ꯫ ꯇꯧꯔꯛꯑꯣ ꯅꯨꯡꯁꯤ ꯌꯥꯝꯗꯣꯏꯅꯤ ꯑꯩꯗꯤ ꯅꯪꯒꯤ ꯕꯥꯔꯗꯦ ꯃꯨꯛꯀ ꯂꯥꯛꯄꯗꯒꯤ ꯄꯤꯔꯒꯦ ꯁꯔꯄ꯭ꯔꯥꯏꯖ ꯑꯣꯏꯅ ꯁꯔꯄ꯭ꯔꯥꯏꯖ ꯑꯣꯏꯔꯒ ꯄꯤꯔꯒꯦ꯫
ꯂꯣꯏꯔꯦ꯫ ꯂꯣꯏꯈ꯭ꯔꯦꯍꯦ ꯍꯣꯏ꯫
ꯍꯝ ꯂꯩꯁꯤꯗꯤ ꯁꯔꯄ꯭ꯔꯥꯏꯁ ꯇꯧꯔꯒꯦ꯫ ꯑꯦ ꯀꯔꯤ ꯄꯤꯗꯣꯏꯅ ꯍꯥꯏꯔꯣꯏꯌꯦ ꯑꯩꯗꯤ꯫
ꯑꯣꯀꯦ ꯑꯣꯀꯦ꯫
ꯍꯣꯏ ꯍꯣꯏ ꯍꯣꯏ ꯇꯥꯏꯌꯦ꯫
ꯇꯣ ꯃꯥ꯫ ꯇꯣ ꯎꯝ꯫ ꯃꯩꯇꯩꯂꯣꯟ ꯈꯪꯗꯕꯒꯤ ꯑꯗꯨꯝ ꯏꯪꯂꯤꯁꯅ ꯑꯗꯨꯝ ꯉꯥꯡꯕꯒꯤ ꯑꯩꯈꯣꯏꯗꯣ ꯏꯪꯂꯤꯁ ꯒ꯭ꯌꯥꯟ ꯇꯥꯗꯦꯕ꯫ ꯍꯌꯦꯡ ꯆꯥꯕꯁꯤꯒ ꯅꯣꯏꯒꯤ ꯅꯣꯏꯒꯤ ꯂꯩꯔꯤꯛ ꯏꯒꯗꯧꯕꯁꯤꯡ ꯂꯩꯔꯝꯅꯤ꯫
ꯍꯣꯏ ꯑꯦ ꯎꯝ ꯅꯣꯏ ꯈꯔ ꯂꯥꯛꯑꯦ ꯑꯗꯨꯗꯤ ꯍꯧꯖꯤꯛ ꯇꯂꯦꯑꯥꯏ꯫ ꯔꯦꯁꯇꯣꯅꯤꯅꯦ꯫ ꯑꯗꯨ ꯑꯥ ꯅꯨꯄꯤꯌꯦ꯫
ꯍꯥꯥ꯫
ꯁꯟꯗꯦ ꯀꯃꯤꯡ ꯁꯟꯗꯦꯗꯤ ꯑꯥ ꯅꯠꯇꯦ ꯀꯃꯤꯡ ꯁꯇꯔꯗꯦꯗꯤ ꯑꯥ ꯄꯥꯔꯂꯔꯗ ꯆꯁꯤꯔꯥ꯫
ꯀꯗꯥꯏꯋꯥꯏꯗ ꯆꯠ
ꯄꯥꯔꯂꯣꯔꯗ ꯊ꯭ꯔꯦꯗꯤꯡ ꯇꯧꯁꯤꯔꯥ꯫
ꯍꯣꯏ ꯃꯄꯥꯟ ꯆꯠꯊꯣꯛꯀꯗꯧꯕ ꯇꯧꯔꯗꯤ ꯇꯧꯕ ꯌꯥꯏ ꯅꯠꯇ꯭ꯔꯗꯤ ꯃꯄꯥꯟ ꯆꯠꯊꯣꯛꯎꯔꯒ ꯑꯣꯏꯔꯗꯤ ꯉꯍꯥꯛꯇꯪ ꯇꯧꯅꯤꯡꯗ꯭ꯔꯤ ꯑꯩꯗꯤ ꯀꯨꯗ꯭ꯔꯤꯕꯅꯤꯅ ꯇꯧꯕꯗꯣ꯫
ꯑꯥ ꯍꯣꯏ꯫ ꯍꯣꯏ꯫ ꯎꯁ ꯑꯗꯨꯗꯤ ꯀꯃꯤꯡ ꯁꯟ ꯑꯥ ꯁꯇꯔꯗꯦꯗꯤ ꯑꯥꯍ ꯊ꯭ꯔꯤꯗꯤꯟ ꯇꯧꯒꯦꯀꯣ꫰
ꯍꯥꯏ꯫
ꯅꯪꯒꯤ꯫
ꯅꯪꯒꯤ ꯀꯖꯤꯟꯗꯤ ꯃꯁꯛ ꯈꯔ ꯈꯔ ꯐꯕ ꯐꯔꯕ꯭ꯔꯥ꯫
ꯍꯣꯏ ꯃꯁꯥ ꯈꯔꯗꯤ ꯐꯥꯔꯛꯈ꯭ꯔꯦ ꯃꯥꯗꯣ ꯑꯗꯨ ꯑꯣꯏꯔꯒ ꯃꯥꯗꯣ ꯇꯃꯦꯡꯂꯣꯡ ꯆꯠꯀꯦꯅ꯫ ꯉꯁꯤ ꯊꯣꯛꯈ꯭ꯔꯕꯅꯦ꯫ ꯃꯥꯁꯨ ꯇꯃꯦꯡꯂꯣꯡꯗ ꯂꯣꯏꯅꯃꯛ ꯁꯦꯇꯦꯜ ꯇꯧꯕꯅꯤꯅ ꯃꯥꯒꯤ ꯊꯕꯛ ꯏꯪꯒꯥꯟ ꯇꯧꯒꯗꯧꯕ ꯃꯥꯁꯨ ꯊꯕꯛ ꯇꯧꯕꯅꯤꯅꯀꯣ ꯃꯗꯨꯗꯒꯤ ꯀꯣ꯫ ꯃꯃꯥ ꯑꯣꯏꯕꯤꯅ ꯎꯄꯥꯏ ꯂꯩꯇꯦ꯫
ꯀꯣ꯫
ꯑ ꯍ ꯃꯤ ꯈꯔꯗꯤ ꯑꯩꯒꯤ ꯃꯌꯥꯏꯗ ꯂꯩꯔꯤꯁꯤꯅꯦ ꯈꯟꯅꯕ ꯃꯥꯜꯂꯤꯦꯗ ꯇꯧꯔꯣꯏꯗꯕ ꯊꯕꯛ ꯈꯛꯇ ꯉꯥꯡꯂꯒ ꯂꯩꯌꯦ ꯃꯥꯗ
ꯑꯄꯥ ꯂꯩꯇꯦ ꯑꯗꯨꯗꯤ
ꯍꯣꯏ ꯃꯥꯕꯨ ꯆꯩꯔꯁꯨ ꯃꯥꯗ ꯑꯗꯨꯝ ꯇꯧꯔꯒ ꯂꯩꯌ
ꯍꯧꯖꯤꯛ
ꯍꯧꯖꯤꯛꯀꯥꯟꯁꯦ ꯅꯪꯁꯦ ꯉꯥꯡꯕꯗ ꯌꯥꯝꯅ ꯍꯩꯔꯈ꯭ꯔꯦ ꯏꯊꯥ ꯊꯥꯖꯗꯅ ꯎꯝ
ꯅꯪꯈꯣꯏ ꯋꯥ ꯗꯟꯂꯥꯏꯕ꯭ꯔꯣ ꯍꯣꯁꯇꯦꯜꯗ ꯑꯣ ꯅꯨꯡꯉꯥꯏꯕ꯭ꯔꯣ
ꯍꯣꯏ ꯅꯨꯡꯉꯥꯏꯌꯦ ꯋꯥꯔꯗꯦꯟꯁꯨ ꯌꯥꯝ ꯐꯕꯅꯦ
ꯅꯦꯛꯁ ꯇꯥꯏ ꯑꯩ ꯅꯅꯥꯈꯣꯏꯒꯤ ꯍꯣꯁꯇꯦꯜꯗ ꯑꯁꯨꯚꯖꯤ ꯇꯧ
ꯎꯝ ꯅꯣꯏꯗꯣ ꯑꯩ ꯑꯩꯈꯣꯏꯒꯤ ꯋꯥꯔꯗꯦꯡ ꯉꯥꯈꯟꯅꯕ꯭ꯔꯣ
ꯅꯇ ꯈꯥꯟꯗ ꯑꯩ
ꯑꯁ ꯑꯩꯒꯤ ꯑꯟꯇꯤꯁꯨ ꯑꯗꯨꯝ ꯇꯧꯔꯔꯤꯅꯦ ꯑꯩꯉꯣꯟꯗ ꯑꯩꯅ ꯃꯣꯔꯅꯤꯡꯗ ꯑꯃꯕꯨ ꯈꯔ ꯀꯦꯞ ꯑꯅꯤꯅꯤꯒꯦꯅ ꯀꯣꯜ ꯇꯧꯦꯕ ꯃꯥꯅ ꯄꯤꯛ ꯇꯧꯕ ꯑꯩꯕꯨꯣ
ꯑꯣ ꯑꯗꯨ ꯅꯈꯣꯏ ꯐꯣꯟ ꯐ꯭ꯔꯤꯗ ꯌꯨꯁ ꯇꯧꯕ꯭ꯔꯥ
ꯍ ꯃꯥꯅꯤ ꯍꯔꯌꯥꯅꯗ ꯂꯩꯌꯦꯦ
ꯑꯣ ꯅꯪ ꯏꯁꯅꯦꯜ ꯆꯥꯕ꯭ꯔꯥ ꯆꯥꯕ꯭ꯔꯥ ꯌꯥꯔꯕ ꯍꯣꯏ
ꯌꯥꯝ ꯍꯥꯎꯋꯤꯅꯤꯅ ꯑꯣꯛꯁꯥꯛꯒ ꯊꯨꯡꯔꯒ ꯆꯥꯕꯗꯣ
ꯆꯃꯦ
ꯑꯅꯤ ꯄꯥꯗꯕ꯭ꯔ
ꯁꯨ ꯄꯥꯝꯃꯦ ꯑꯩꯗꯤ ꯌꯥꯝ ꯅꯛꯆꯅꯤꯡꯉꯌꯦ
ꯅꯣꯡꯃꯗ ꯊꯣꯡꯔꯦꯒ ꯆ ꯑꯠꯅꯥ
ꯍꯣꯏꯑ ꯆꯁꯦ ꯑꯗꯨꯗ ꯕꯦꯝꯕꯨ ꯁꯨꯠꯀꯨꯝꯕꯁꯨ ꯃꯤꯛꯁ ꯇꯧꯒ ꯌꯥꯝꯅ ꯍꯥꯎꯋꯦꯀꯣ
ꯑ ꯍꯧꯖꯤꯦ ꯀꯅꯤ ꯁꯤꯖꯟ ꯏꯗꯅ ꯆꯥꯕꯤꯅꯅꯨꯡꯉ
ꯑꯗꯨ ꯊꯟꯖꯤꯟꯁꯨ ꯄꯥꯝꯕ꯭ꯔꯣ
ꯍꯣꯏ ꯊꯁꯁꯨ ꯆꯥꯡ
ꯄꯖꯤꯟꯁꯨ ꯑꯩꯁꯨ ꯄꯥꯝꯃꯦ
ꯎꯝ ꯄꯂꯤ ꯂꯤꯣ
ꯀꯔꯤ
ꯄꯍꯕꯤ ꯂꯤꯕꯤꯌ ꯋꯥꯔꯤ ꯂꯤꯕꯤꯌꯣ ꯍꯥꯏꯔ
ꯃꯔꯤ
ꯍꯣꯏ
ꯑꯣ
ꯑꯦꯕꯏꯏꯅ
ꯍꯣꯏ ꯌꯥꯏꯑꯌꯦ ꯅꯪ ꯑꯗꯨꯝꯅꯪ
ꯀꯩꯗꯧꯔꯒꯦ ꯍꯣꯏ ꯅꯨꯡꯗꯥꯡꯗꯣ ꯈꯔꯗꯤ ꯌꯦꯡꯉꯦ ꯑꯗꯨꯁꯨ ꯑꯩ ꯇꯨꯝꯊꯨꯈ꯭ꯔꯦ ꯑꯗꯨꯝ ꯅꯤꯡꯛ ꯃꯟꯕꯒꯤ ꯑꯩ ꯑꯗꯨ ꯌꯨꯝꯗ ꯂꯩꯕ ꯀ ꯍꯄꯣꯛ ꯑꯗꯨꯝ ꯌꯦꯡꯕꯤꯒꯤ ꯇꯨꯝꯅꯤꯡꯔꯛꯄꯗꯣ ꯃ ꯐꯒꯠꯂꯒ ꯑꯃꯨꯛꯀ ꯆꯥꯛ ꯊꯣꯡꯉꯦ ꯏꯅꯥꯎꯅꯨꯄꯥꯁꯤꯡ ꯈ ꯆꯠꯄ ꯌꯦ ꯃ ꯕꯤꯗꯤ ꯃꯦꯁꯤ ꯐꯦꯟꯁ
ꯑꯣ ꯑꯗꯨꯗꯤꯔꯕꯣ ꯅꯜꯗ ꯑ
ꯑꯗꯨꯝ ꯁꯞꯄꯣꯔꯠ ꯇꯧꯕ ꯃꯤꯕꯨ ꯁꯞꯄꯣꯔꯠ ꯇꯧꯕꯅꯤ
ꯍꯣꯏ
ꯃꯁꯥ ꯃꯁꯥꯅ ꯁꯞꯄꯣꯔꯠ ꯇꯧꯕ ꯃꯤꯕꯨ ꯇꯧꯒꯗꯧꯅꯤ ꯀꯥꯏꯅ
ꯇꯣꯔ
ꯍꯣꯏ ꯑꯗꯨꯅ ꯅꯨꯡꯉꯥꯏꯅꯦ
ꯍꯣꯏ
ꯉꯁꯦ ꯁꯕꯛ ꯌꯥꯝ ꯆꯤꯟꯕ ꯃꯥꯜꯂꯦꯀꯣ ꯏꯃꯥꯟꯅꯕꯤꯁꯦ
ꯇꯔꯤ
ꯚ ꯌꯥꯝꯅ ꯆ ꯀꯔꯤ ꯇꯅꯤ
ꯀ
ꯎꯝ
ꯌ ꯑꯗꯨ ꯅꯪ ꯐꯣꯔꯃꯦꯜ ꯄꯦꯟꯁ ꯄꯥꯝꯕ꯭ꯔꯣ
ꯏ
ꯕ꯭ꯂꯦꯛ ꯃꯆꯨ
ꯀꯔꯤ ꯍꯥꯏꯕ꯫
ꯐꯣꯔꯃꯦꯜ ꯄꯦꯟꯁ ꯄꯥꯝꯕ꯭ꯔꯣ ꯕ꯭ꯂꯦꯛ ꯃꯆꯨ ꯑꯗꯨ ꯑꯩꯉꯣꯟꯗ ꯂꯧꯔꯣ꯫
ꯂꯩꯕ꯭ꯔꯣ ꯐ꯭ꯔꯤ ꯄꯤꯗꯣꯏꯔꯣ ꯂꯩꯗꯣꯏꯔꯣ꯫
ꯅꯠꯇꯦ ꯐ꯭ꯔꯤ ꯄꯤꯒꯦ꯫
ꯢꯁ ꯅꯪꯗꯤ ꯄꯨꯛꯅꯤꯡ ꯌꯥꯝ ꯆꯥꯎꯋꯦꯍꯦ ꯉꯁꯤꯗꯤ꯫
ꯑꯅꯤ ꯑꯅꯤ ꯂꯩꯌꯦ ꯑꯗꯨꯗꯤ ꯑꯩ꯫ ꯅꯝꯕꯨ ꯑꯃ ꯄꯤꯒꯦ ꯂꯧꯔꯣꯀꯣ꯫
ꯍꯣꯏ ꯍꯣꯏ ꯅꯪꯅ ꯄꯤꯒꯦꯗꯤ ꯂꯧꯔꯗꯕꯅꯤ꯫
ꯍꯣꯏ꯫
ꯏꯃꯥꯟꯅꯕꯤꯁꯦ ꯑꯃ ꯐꯨꯔꯤꯠ ꯅꯧꯕ ꯍꯥꯏꯕ ꯃꯥꯂꯦꯍꯦ ꯑꯩꯉꯣꯟꯗ ꯁꯣ ꯇꯧꯔꯛꯑꯦ꯫
ꯅꯪꯒꯤ ꯢꯃꯥꯟꯅꯕꯤꯁꯨ ꯈꯔ ꯍꯣꯏ ꯑꯩꯅ ꯋꯥꯟꯗꯣ ꯋꯤꯟꯗꯣꯗ ꯎꯋꯦ꯫
ꯑꯗꯨꯝ ꯑꯦꯛꯁꯄꯣꯁ ꯇꯧꯅꯤꯡꯕ ꯍꯥꯏꯕ ꯇꯥꯔꯦ ꯇꯧꯕ ꯃꯤꯅꯤꯅ ꯃꯥꯗꯣ꯫
ꯍꯣꯏ ꯑꯉꯥꯎꯕꯤ ꯃꯥꯜꯂꯦꯀꯣ꯫
ꯌꯥꯝ ꯅꯨꯡꯉꯥꯏꯖꯅꯤꯍꯦ꯫ ꯥꯇꯤꯅꯕꯗꯗꯤ ꯌꯥꯝꯅ ꯅꯨꯡꯉꯥꯏꯕ ꯈꯨꯅꯨꯡꯉꯥꯏ ꯑꯃ
ꯗꯨꯗꯤ ꯅꯨꯡꯉꯥꯏꯔꯦ꯫
ꯍꯣꯏ꯫
ꯑꯗꯨꯗꯤ ꯅꯪꯁꯨ ꯇꯨꯝꯃꯨꯔꯣ ꯊꯝꯃꯒꯦ ꯑꯩ ꯏꯔꯨꯈꯤꯒꯦꯀꯣ꯫